ꯑꯣ
ꯀꯩꯗꯧꯔꯤꯅꯣ
ꯀꯩꯁꯨꯨꯝ ꯇꯧꯔꯤꯗ ꯑꯇ ꯄꯣꯊꯥꯔꯝꯕꯅꯤꯅ
ꯀꯠꯆꯥ ꯑꯕꯣ
ꯆꯥ꯭ꯗꯔꯤ
ꯁꯦꯉꯦ
ꯎꯝ
ꯊꯣꯡꯗꯤ ꯂꯣꯏꯔꯕꯣ
ꯊꯣꯡꯕ ꯂꯣꯏꯗ꯭ꯔꯤꯕ ꯃꯥꯜꯂꯦ
ꯑꯦ ꯅꯪ ꯏꯟꯁꯥꯡ ꯏꯟꯖꯥꯡ ꯑꯗ ꯆꯥꯛ ꯌꯦꯟꯁꯥꯡ ꯊꯣꯡꯍꯣꯡꯅꯣꯔꯤꯕꯣ ꯅꯪꯅ
ꯑ ꯃꯦꯗꯥꯝꯅ ꯊꯣꯡꯉꯦ ꯃꯦꯗꯥꯝꯅ
ꯑꯥ ꯃꯗꯥꯝꯅ
ꯑꯣ
ꯎꯝ
ꯑꯩ ꯆꯥꯔꯕ꯭ꯔ
ꯎꯝ ꯐꯗꯤ ꯆꯥꯔꯦ ꯉꯁꯤ ꯎꯁꯣꯏ
ꯑꯣ ꯍꯥꯎꯅꯥ
ꯎꯁꯣꯏꯕꯨ ꯍꯥꯎꯕꯅꯤ
ꯍꯥꯎꯕꯤ ꯀꯩꯩꯅꯣ
ꯑ ꯑꯩꯒꯤ ꯆꯃꯟꯕꯒꯤ ꯍꯥꯎ ꯍꯧꯖꯤꯛꯇꯤ ꯆꯥꯅꯤꯡꯈ꯭ꯔꯦ ꯍꯧꯖꯤꯛꯀꯥꯟꯗꯦ
ꯎꯝ ꯅꯪꯗꯤ ꯀꯩ ꯇꯧꯔꯤꯅꯣ
ꯑꯩꯈꯣꯏꯁ ꯃꯤꯇꯤꯡ ꯑꯃꯥ ꯇꯧ ꯁꯦꯔꯥ ꯅꯗꯤ ꯂꯩꯕꯅꯤ
ꯀꯔꯤ ꯃꯤꯇꯤꯡ
ꯀꯩꯅꯣꯒꯤꯗꯣ ꯏꯔꯥꯡ ꯍꯧꯖꯤꯛ
ꯑꯣ ꯌꯥꯔꯦ ꯑ ꯑ
ꯀꯅꯥ ꯀꯅꯥ ꯂꯩꯔꯤꯅꯣ ꯅꯪꯗꯤ
ꯀꯅꯥꯁꯨ ꯂꯩꯇꯦꯗ ꯑꯥꯡ ꯑꯉꯥꯡ ꯑꯩꯈꯣꯏꯒꯤ ꯏꯁꯇꯨꯗꯦꯟꯁꯤꯡꯗꯤ ꯃꯈꯥꯗ ꯁꯤꯃꯥꯏ ꯌꯦꯡꯉ ꯂꯩꯌꯦ
ꯑꯣ ꯃꯊꯟꯗꯔꯣ ꯍꯧꯖꯤꯛꯇꯤ
ꯎꯝ ꯏꯊꯠꯅ ꯔꯨꯝꯅ ꯂꯩꯕꯅꯤ ꯉꯁꯥꯏ ꯍꯥꯏꯗꯤ ꯐꯝꯃꯁꯤ ꯐꯝꯃꯁꯤ ꯐꯝꯃꯁꯤ ꯐꯝꯃꯁꯤ ꯍꯧꯖꯤꯦꯛꯇ ꯂꯣꯏꯕꯗ ꯉꯥꯏꯔꯤ ꯊꯕꯛ ꯉꯁꯤ ꯄꯦꯔꯦꯟꯁ ꯃꯤꯠ ꯇꯥꯕ
ꯅꯪꯒꯤ ꯀꯩꯅꯣꯁꯦ ꯅꯦꯠꯋꯛꯁꯦ ꯈꯔ ꯅꯨꯡꯉꯥꯏꯇꯕ ꯃꯥꯜꯂꯦꯀꯣ
ꯅꯨꯡꯉꯥꯏꯅ ꯉꯁꯤꯗꯣ
ꯎꯝ
ꯇꯥꯕ꯭ꯔꯥ
ꯇꯥꯏꯌꯦ ꯇꯥꯏ
ꯑ ꯄꯦꯔꯁꯃꯤꯠ ꯇꯥꯕ ꯄꯦꯔꯁꯃꯤꯠ ꯇꯥꯕꯗꯨꯗ ꯀꯥꯎꯟꯇꯔꯗ ꯐꯝꯃ ꯐꯝꯃ ꯐꯝ ꯍꯧꯖꯤꯛꯇ ꯂꯣꯏꯕꯗ ꯉꯥꯏꯔꯦꯕ
ꯑꯣ ꯋꯥ
ꯑꯁ ꯑꯩ ꯐꯝꯕꯁꯤꯗꯤ ꯁꯨꯃꯩ ꯍꯥꯏꯅꯗꯦ ꯁꯦꯡꯅ ꯍꯥꯏꯕ ꯀꯥꯟꯗ ꯋꯥꯏ ꯍꯥꯏꯕ ꯐꯝꯕꯅ ꯍꯧꯒꯠꯄ ꯃꯆꯦꯠꯐꯥꯎ ꯃꯇꯝ ꯂꯩꯇꯦ ꯀꯩꯅꯣ
ꯋꯥꯔꯝꯕꯅꯦꯕꯣ ꯑꯗꯨꯗꯤ
ꯎꯝ ꯋꯥꯏ ꯐꯝꯕ ꯍꯩꯅꯗꯦꯕ
ꯑꯗꯨꯗꯤ ꯂꯦꯞꯄꯒ ꯂꯩꯖꯤꯛ ꯂꯩꯒꯗꯕꯅꯤ ꯏꯅꯦ ꯉꯁꯥꯏꯅ ꯐꯝꯕ ꯍꯩꯅꯗ꯭ꯔꯗꯤ
ꯑꯥꯖꯨ ꯃꯨꯛꯀ ꯍꯟꯒꯠ ꯍꯟꯗꯥ ꯆꯠꯄꯗꯣ ꯅꯨꯡꯉꯥꯏꯌꯦꯕ
ꯑꯣ
ꯅꯣꯏꯗꯤ ꯂꯧꯒꯨꯝꯕ ꯂꯣꯏꯔꯦ
ꯀꯦ ꯍꯥꯏꯅꯣ
ꯐꯧ ꯂꯤꯡꯕ ꯂꯣꯏꯔꯕ꯭ꯔꯥ ꯍꯥꯏꯕ
ꯎꯝ
ꯂꯣꯏꯔꯦ
ꯎꯝ ꯑꯦꯁ ꯕꯣꯜ ꯌꯦꯡꯗ꯭ꯔꯣ ꯅꯣꯏꯗꯤ
ꯑꯗꯨ ꯉꯁꯥꯏ ꯑꯌꯨꯛꯀꯤꯗꯤ ꯌꯦꯡꯉꯦ
ꯄꯨꯡ ꯑꯟ ꯑꯪ ꯑꯅꯤ ꯃꯈꯥꯏꯒꯤꯗꯣ
ꯅꯠꯇꯦ ꯇꯔꯨꯛ ꯃꯈꯥꯏꯒꯤꯗꯣ
ꯀꯅꯥꯗꯅꯣ ꯅꯪꯅ ꯄꯥꯃ ꯄꯥꯝꯃꯤꯁꯦ
ꯑꯩꯗꯤ ꯐ꯭ꯔꯥꯟꯁ ꯄꯥꯝꯃꯤꯗ
ꯐ꯭ꯔꯥꯟꯖꯤ ꯁꯤꯔꯅꯤꯅꯦ
ꯐ꯭ꯔꯥꯟꯁꯄꯣ
ꯃꯊꯪꯒꯤ ꯃꯦꯠꯁꯇ ꯑꯥ ꯃꯊꯪ ꯁꯥꯟꯅꯕꯗ ꯁꯤꯔꯅꯦꯕ
ꯁꯤꯔꯣꯏ ꯁꯤꯔꯣꯏ
ꯑꯦꯁ ꯑꯩꯗꯤ ꯏꯁꯄꯦꯟꯅꯦꯕꯀꯣ
ꯁꯤꯔꯣꯏ ꯐ꯭ꯔꯥꯟꯁ ꯑꯩꯅ ꯂꯩꯕꯥꯛ ꯑꯃ ꯁꯣꯟꯈ꯭ꯔꯕꯅꯦ
ꯑꯁꯦꯡꯕ ꯁꯤꯔꯅꯤ ꯐ꯭ꯔꯥꯟ
ꯐ꯭ꯔꯥꯟꯁꯁꯨ ꯐꯖꯩ ꯏꯁꯄꯦꯟꯁꯨ ꯐꯖꯩ ꯀꯩꯅꯣ ꯅꯍꯥꯟ ꯃꯣꯏ ꯑꯍꯥꯟꯕ ꯁꯥꯟꯅꯕꯒꯤꯁꯨ ꯐꯖꯩ ꯑꯗꯨꯗ ꯑꯃ ꯌꯦꯡꯉꯝꯃꯦ ꯃꯣꯏ ꯑꯍꯥꯟꯕ ꯁꯥꯟꯅꯕꯒꯤꯗꯣ ꯏꯁꯄꯦꯟꯒ ꯀꯔꯤꯔ ꯁꯥꯟꯅꯈꯤꯕꯗꯣ ꯗ꯭ꯔꯣ ꯆꯠꯈꯤꯗꯅ ꯃꯣꯏ ꯉꯝꯅꯗꯦꯗꯅ
ꯑꯍꯥ
ꯑꯍꯥꯟꯕ ꯔꯥ꯭ꯎꯟ ꯁꯅꯕꯒꯤꯗꯣ
ꯑꯣ ꯑꯣ
ꯑꯗꯨ ꯌꯦꯡꯉꯝꯃꯦ ꯑꯗꯨ ꯃꯈꯥ ꯇꯥꯕꯗꯤ ꯌꯦꯡꯒꯦ ꯀꯅꯥꯒꯔ ꯃꯣꯏ ꯁꯥꯟꯅꯈꯤꯕꯗꯣ
ꯄꯣꯔꯇꯨꯒꯜꯁꯨ ꯁꯥꯟꯅꯩ ꯑꯗꯨꯒ ꯀꯨꯏꯗ ꯑꯗꯨꯒ ꯀꯥꯎꯒ꯭ꯔꯦꯅꯦ ꯃꯣꯏ ꯃꯣꯏꯒꯤ ꯃꯣꯏꯅ ꯁꯥꯟꯅꯈꯤꯕ ꯀꯩꯅꯣꯗꯣ
ꯃꯣꯏꯖꯨ ꯕꯣꯜ ꯍꯩꯕꯅꯤ ꯍꯥ ꯃꯣꯏꯁꯨ ꯕꯣꯜ ꯍꯩꯌꯦꯕ ꯃꯣꯏꯁꯨ ꯕꯣꯜ ꯍꯩꯌꯦꯕ
ꯑꯣ ꯑꯥ ꯍꯩꯗꯤ ꯍꯩꯕꯅꯤ ꯃꯣꯏꯁꯨ ꯌꯦꯡꯕ ꯅꯨꯡꯉꯥꯏꯕꯅꯤ ꯑꯅꯤꯃꯛ ꯀꯣ ꯇꯤꯝ ꯑꯅꯤꯃꯛꯀꯣ
ꯎꯝ
ꯈꯪꯗꯦꯁ ꯑꯩꯗꯤ ꯏꯁꯄꯦꯟꯅꯤꯅ ꯏꯁꯄꯦꯟ ꯉꯝꯅꯤꯅ ꯈꯜꯂꯤ ꯃꯊꯪꯒꯤꯗꯤ
ꯑꯗꯨ ꯐ꯭ꯔꯥꯟꯁ
ꯄꯩꯁꯥ ꯊꯥꯅꯁꯤꯔꯣ
ꯍꯥ ꯍꯥ ꯉꯝꯃꯔꯣꯏ ꯐꯩꯁꯥꯒ ꯂꯩꯖꯗꯦ
ꯑꯦ ꯆꯥꯝꯃꯒꯨꯝꯕ ꯆꯅꯤꯒꯨꯝꯕꯗꯤ ꯂꯩꯔꯝꯒꯅꯤꯗꯥ
ꯄꯣꯛꯀꯦꯠ ꯑꯦꯝꯇꯤ
ꯄꯨꯡ ꯀꯌꯥꯗ ꯆꯥꯛꯆꯠ ꯑ ꯆꯥꯛ ꯆꯥꯗꯣꯏꯅꯣ ꯅꯣꯏꯗꯤ
ꯑꯁ ꯄꯨꯡ ꯃꯥꯄꯜ ꯑꯗꯨꯃꯥꯏꯗ ꯆꯥꯔꯅꯤꯗ ꯆꯠꯂꯦ ꯈꯪ ꯂꯣꯏꯔꯦꯗ ꯑꯗꯨꯝ ꯆꯥꯔꯅꯤꯗ
ꯋꯥꯃꯟꯕꯒꯤꯔ ꯈꯪꯗꯦ ꯆꯥꯛ ꯌꯦꯟꯁꯥꯡ ꯆꯥꯛ ꯅꯥꯝꯕꯁꯨ ꯐꯥꯎꯗꯦ
ꯎꯝ ꯋꯥꯔꯗꯤ ꯃꯤ ꯎꯔꯗꯤ ꯁꯥꯎꯅꯤꯡꯕꯅꯤꯀꯣ
ꯑꯍ
ꯑꯉꯥꯡ ꯑꯣꯏꯒꯦꯔꯥ ꯅꯍꯥ ꯑꯣꯏꯒꯦꯔꯥꯁꯨ ꯈꯪꯗꯦ
ꯑꯗꯨꯏ ꯅ ꯀꯥꯗ ꯊꯣꯡ ꯂꯣꯜꯂꯒꯥꯏꯅ ꯂꯩꯔꯗ
ꯏ ꯄꯥꯎꯗꯥꯟꯅꯦ
ꯂꯣꯛ ꯇꯧꯔꯒ ꯑꯉꯥꯡꯈꯣꯏꯅ ꯑꯃ ꯃꯈꯥꯗ ꯁꯤꯅꯦꯃꯥ ꯌꯦꯡꯉ ꯂꯩꯔꯦ
ꯍ ꯎꯝ
ꯅꯪꯗꯤ ꯀꯔꯤ ꯀꯔꯤ ꯍꯣꯠꯅꯔꯤꯒꯦ
ꯍꯧꯖꯤꯛꯀꯥꯟꯗꯤ ꯀꯔꯤꯝ ꯇꯧꯄꯗ ꯑꯩ ꯃꯃꯥꯡꯒꯤ ꯃꯅꯥꯛꯇ ꯂꯩꯔꯒ ꯀꯩꯅꯣ ꯇꯧꯒꯦ ꯃꯥꯒꯤ ꯃꯇꯦꯡ ꯄꯥꯡꯕ ꯌꯥꯕ ꯃꯅꯨꯡ ꯄꯥꯡꯂꯒ ꯂꯧꯕꯨꯛꯒꯨꯝꯕ ꯆꯠꯄ ꯃꯔꯛ ꯃꯔꯛꯇ ꯀꯣ
ꯎꯝ
ꯑꯗꯨꯕ ꯏꯟꯖꯥꯡ ꯅꯥꯄꯤꯒꯨꯝꯕ ꯂꯧꯕ ꯆꯠꯄ ꯁꯣꯏꯒꯨꯝꯕ ꯂꯧꯕ ꯆꯠꯄ
ꯐꯔꯤꯅꯦ
ꯑꯗꯨꯃꯥꯏꯅ ꯇꯧꯒꯗꯧꯕꯅꯦ
ꯍꯥ
ꯑꯗꯨꯃꯥꯏꯅ ꯃꯇꯦꯡ ꯄꯥꯡꯒꯗꯧꯕꯅꯦ
ꯅꯪꯁꯨ ꯃꯇꯦꯡꯗꯤ ꯑꯗꯨꯝ ꯄꯥꯡꯉꯃꯅꯤꯗ
ꯄꯥꯡꯉꯦ ꯄꯥꯡꯉꯦ
ꯌꯥꯪ ꯂꯥꯡꯗꯤ ꯊꯣꯡꯕ ꯍꯥꯏꯔꯣ
ꯍ ꯍ ꯀꯥꯏꯅꯣ
ꯏꯉꯣꯏ ꯏꯣ ꯑ ꯥꯛꯇ ꯂꯩꯔꯒ ꯆꯪꯖꯥꯡ ꯊ ꯊꯣꯛꯄ ꯍꯥꯏꯗ꯭ꯔꯗꯤ
ꯆꯥꯛ ꯌꯦꯟꯁꯥꯡ ꯊꯣꯡꯕ ꯍꯥꯏꯩꯌꯦ
ꯍꯩꯑ ꯍꯩꯑꯦ ꯍꯥꯏꯔꯒ ꯂꯥꯛꯑꯒ ꯍꯩꯇ꯭ꯔꯗꯤ ꯁꯣꯏꯗꯣꯏꯕ
ꯍꯩꯌꯦ ꯀꯩꯅꯣ ꯆꯥꯛ ꯌꯦꯟꯁꯥꯡ ꯊꯣꯡꯕꯕꯨ ꯀꯌꯥꯝ ꯂꯨꯒꯦꯕ
ꯂꯨꯕ ꯂꯨꯗꯕ꯭ꯔꯥ ꯍꯥꯏꯕꯅꯣ ꯋꯥ ꯅꯠꯇꯦ ꯑ ꯊꯣꯡꯕ ꯍꯩꯕ꯭ꯔꯥ ꯍꯩꯇꯕ꯭ꯔꯥ ꯍꯥꯏꯕꯅꯣ
ꯍꯩ ꯌꯦ ꯍꯥ
ꯀꯗ ꯍꯥꯏꯔꯅꯤ ꯐꯥꯔꯅꯦ ꯅꯪꯅ ꯊꯣꯡꯕ ꯆ ꯆꯁꯦ ꯍꯥꯎꯕꯗꯤ ꯍꯥꯎꯕ꯭ꯔꯣ ꯊꯣꯡꯕꯗꯤ
ꯍꯥꯎ ꯍꯥꯎ ꯀꯅ
ꯑꯗꯨꯗꯤ ꯅꯈꯣꯏ ꯌꯦꯡ ꯇꯔꯗꯨꯅꯦ ꯃꯦ ꯑꯗꯨ ꯊꯃꯦꯃꯦ ꯅꯪꯅ ꯈ꯭ꯋꯥꯏꯒꯤ ꯆꯥꯅꯤꯡ ꯆꯥꯅꯤꯡ ꯆꯥꯅꯤꯡꯕ ꯏꯟꯁꯥꯡ ꯑꯃ ꯍꯥꯏꯔꯣ ꯏ ꯂꯩ ꯂꯩꯔ ꯑꯒ ꯅꯪꯕꯨ ꯊꯣꯉꯨ ꯑꯗꯨꯗꯤ ꯑꯩ
ꯑꯗꯨꯅꯦ ꯑꯩ ꯀꯩꯅꯣꯗꯣ ꯁꯟꯗꯗꯣ ꯀꯩꯅꯣ ꯇꯧꯔꯒ ꯂꯩꯔꯛꯑꯒ ꯄꯨꯔꯛꯑꯒꯦꯕꯀꯣ ꯅꯪꯅ ꯊꯣꯡꯕꯤꯔꯨꯕ ꯑꯩꯒꯤꯗꯃꯛꯇ ꯍꯣꯏ ꯌꯦꯡ ꯇꯥꯔꯦ ꯗꯅ ꯑꯗꯨ ꯍꯥꯎꯗ꯭ꯔꯗꯤ ꯃꯊꯪꯗꯗꯤ ꯑꯃꯨꯛ ꯂꯥꯛꯑ
ꯃꯍꯥꯎ ꯌꯦꯡ
ꯑꯗꯤ ꯌꯦꯟꯅ ꯅꯣꯏꯅ ꯄꯥꯝꯃꯦ ꯌꯦꯟ ꯆꯥꯅꯤ ꯅꯩꯗꯤ
ꯌꯦꯟ ꯗꯨꯕꯨ
ꯍꯣꯏ
ꯁꯥ ꯑꯃꯗ ꯈ꯭ꯋꯥꯏꯗꯒꯤ ꯑꯩꯅ ꯄꯥꯟꯃꯤꯁꯤ ꯌꯦꯟꯅꯤꯅꯦ ꯌꯦꯟꯁꯥꯅꯤꯅꯦ
ꯕꯣꯏꯂꯔ ꯔꯣ
ꯅꯠꯇꯦ ꯀꯩꯅꯣꯗ ꯍꯥꯔꯠ ꯆꯤꯀꯟ ꯑꯃ ꯂꯩꯕꯗꯣ
ꯀꯔꯝꯕꯅꯣ
ꯊꯪꯕ
ꯀꯔꯝꯕꯅꯣ
ꯆꯤꯡꯒꯤ ꯆꯤꯡ ꯆꯤꯡꯒ ꯆꯤꯡꯒꯤ ꯆꯤꯡꯒꯤ ꯌꯦꯟ ꯅꯠꯇꯦ ꯆꯤꯡꯒꯤ ꯌꯦꯟꯒ ꯆꯞ ꯃꯥꯟꯅꯕꯅꯤ ꯑꯗꯣ
ꯀꯔꯝꯕꯅꯣ
ꯀꯜꯂꯦꯕ ꯑꯗꯣ ꯕꯣꯏꯂꯔꯒꯨꯝꯕ ꯑ ꯕꯣꯏꯂꯔꯒꯨꯝꯕꯅ ꯑ ꯌꯣꯟꯗꯤ ꯌꯣꯜꯂꯦꯕꯀꯣ ꯃꯄꯥꯟ ꯂꯝꯗ
ꯑꯥ
ꯃꯅꯤꯄꯨꯔꯗ ꯐꯪꯕ꯭ꯔꯥ ꯐꯪꯗꯕ꯭ꯔꯥ ꯑꯗꯨꯗꯤ ꯈꯪꯗꯦ
ꯑꯣ
ꯑꯗꯨꯗꯤ ꯃꯄꯥꯟ ꯂꯝꯗꯗꯤ ꯌꯣꯜꯂꯦꯕꯀꯣ
ꯑꯥ
ꯀꯜꯂꯦ
ꯍꯥꯎꯕ꯭ꯔꯥ
ꯍꯥꯎꯕꯅꯦ ꯆꯤꯡ ꯆꯤꯡ ꯆꯤꯡꯒꯤ ꯌꯦꯟꯒ ꯆꯞ ꯃꯥꯟꯅꯕꯅꯤꯅꯀꯣ
ꯑꯥ
ꯑꯗꯨꯝ ꯆꯥꯕ ꯅꯨꯡꯉꯥꯏꯌꯦ
ꯀꯔꯤ ꯌꯦꯟ ꯑꯣꯏꯖꯥꯠꯅꯣ
ꯍꯥꯔꯠ ꯆꯤꯛꯀꯦꯟ ꯍꯥꯔꯠ ꯆꯤꯛꯀꯦꯟ ꯍꯥꯏꯕ
ꯑꯥ
ꯑꯁ ꯉꯁꯤ ꯕꯣꯜ ꯂꯩꯔꯗꯤ ꯅꯨꯡꯉꯥꯏꯗꯕꯅꯤ ꯕꯣꯜꯁꯨ ꯂꯩꯇꯦ
ꯇꯨ ꯊꯥꯔꯇꯤ ꯂꯩꯕ ꯅꯠꯇ꯭ꯔꯣ
ꯂꯣꯏꯈꯔ꯭ꯦ ꯉꯁꯤꯗꯤ ꯕꯣꯜ
ꯉꯁꯤꯒꯤ ꯂꯩꯇꯕ꯭ꯔꯣ ꯍꯥꯏꯔꯤꯁꯦ
ꯎꯝ ꯍ
ꯑꯁꯤꯒꯤ ꯂꯩꯇꯕ꯭ꯔꯣ ꯍꯥꯥ
ꯇꯥꯕ꯭ꯔꯣ
ꯎꯝ
ꯍꯜꯂꯣ ꯍꯜꯂꯣ ꯇꯥꯗ꯭ꯔꯣ
ꯑ
ꯇꯥꯕ꯭ꯔꯣ
ꯍꯜꯂꯣ ꯇꯥꯗꯕ꯭ꯔꯣ ꯍꯜꯂꯣ ꯎꯝ